ꯇꯥꯕ꯭ꯔꯣ
ꯍꯜꯂꯣ
ꯂꫭ ꯇꯥꯕ꯭ꯔꫭ
ꯇꯥꯏꯌꯦ
ꯀꯩꯗꯧꯔꯤꯅꫭ
ꯐꯝꯃꯝ ꯃꯤꯅꯦ
ꯆꯥꯛ ꯊꯣꯡꯒ꯭ꯔꯕ꯭ꯔꯣ
ꯆꯥꯛ ꯊꯣꯡꯒꯦ ꯇꯧꯔꯤꯌꯦ ꯅꯗꯤ
ꯁ ꯊꫭꯡꯗꯔꯤꯗ
ꯀꯔꯤꯒꯤ
ꯃꯩ ꯂꯥꯛꯇꯕꯒꯤ
ꯃꯩ ꯂꯥꯛꯇꯦ
ꯍꯣꯏ ꯂꯥꯛꯇꯦ ꯃꯩ ꯂꯥꯛꯑꯀꯥꯟꯗ ꯑꯣꯏꯅ ꯊꯣꯡꯉꯒꯦ
ꯀꯗꯥꯏꯗ ꯂꯩꯕ꯭ꯔꯣ
ꯑꯁ ꯈ꯭ꯋꯥꯏꯗꯒꯤ ꯁꯥꯕ ꯃꯐꯝꯗ ꯂꯩꯌꯦ
ꯑꯩꯈꯣꯏꯗꯤ ꯁꯥꯕ ꯃꯐꯝꯁꯦ ꯎꯈ꯭ꯔꯨ ꯑꯣ ꯑꯩꯈꯣꯏꯒꯤ ꯁꯥ ꯏꯝꯐꯥꯜꯗꯔꯣ ꯃꯅꯤꯄꯨꯔꯗꯔꯣ
ꯑꯥ ꯍꯣꯔꯦꯟꯅ ꯑꯃꯨꯛ ꯀꯩꯅꯣ ꯇꯧꯔꯒꯦ
ꯀꯔꯤ
ꯈ꯭ꯋꯥꯏꯗꯩ ꯁꯥꯕ ꯃꯐꯝꯗ
ꯑꯣ ꯀꯅꯥ ꯀꯅꯥ ꯂꯩꯅꯣ ꯈ꯭ꯋꯥꯏꯗꯒꯤ ꯁꯥꯕ ꯃꯐꯝꯗ
ꯏꯊꯟꯗ ꯂꯩꯔꯤꯅꯤꯗ
ꯑꫭ ꯑꯗꯨꯗꯤ ꯏꯅꯥꯛꯇ ꯂꯥꯛꯑꯣꯗꯅ ꯅꫭꯛꯑꯦ ꯅꫭꯛꯑꯦ
ꯅꯣꯛꯇ꯭ꯔꯗꯤ
ꯅꯊꯟꯇ ꯂꯩꯕ ꯅꯨꯡꯉꯥꯏꯇ꯭ꯔꯗꯤ ꯂꯥꯛꯑꯣꯗꯅ
ꯂꯥꯛꯀꯦ ꯂꯥꯛꯀꯦ ꯈꯔ ꯏꯪꯉ ꯀꯥꯟꯗ ꯑꯣꯏꯅ ꯂꯥꯛꯀꯦ
ꯆꯥꯛ ꯊꯣꯡꯃꯤꯟꯅꯁꯦ ꯑꯩꯈꯣꯏꯁꯨꯨ ꯃꯩ ꯂꯥꯛꯇꯦ ꯇꯃꯦꯡꯂꯣꯡ
ꯑꯥ ꯂꯥꯛꯅꯤ ꯍꯥꯏꯕꯅꯦ
ꯑꯣ ꯅꯪꯁꯨ ꯑꯩꯈꯣꯏ ꯆꯥꯕ ꯃꯐꯝꯗ ꯑꯩꯈꯣꯏ ꯃꯅꯥꯛꯇ ꯑꯣꯏꯕ ꯃꯥꯜꯂꯤꯦꯗ
ꯑ ꯑꯗꯨ ꯅꯔꯤꯅ
ꯅꯣꯏꯒꯤ ꯃꯅꯥꯛꯇ ꯀꯩꯅꯣꯀꯣ ꯑꯩꯒꯤ ꯁꯥꯕ ꯃꯐꯝ ꯂꯩꯕꯗꯣ ꯑꯦꯟꯗꯒꯤ ꯍꯧꯧꯕꯛꯑ
ꯑꯩꯈꯣꯏꯗꯤ ꯕꯖꯥꯔꯝ ꯂꯩꯌꯦ
ꯅꯨꯡꯉꯥꯏꯔꯝꯅꯤꯀꯣ
ꯃꯩ ꯂꯥꯛꯇꯕꯒꯤ ꯅꯨꯡꯉꯥꯏꯔꯦ
ꯀꯔꯤꯒꯤ ꯍꯟꯖꯥꯡ ꯊꯣꯡꯏꯅꯣ
ꯏꯟꯁꯥꯡ ꯊ ꯍꯗ ꯇ
ꯑꯩꯁꯦ ꯏꯟꯖꯥꯡ ꯊꯧꯅ ꯀꯃꯥꯏꯅ ꯆꯥꯗꯣꯏꯅꯣ
ꯏꯃꯥ ꯏꯃꯥꯅ ꯊꯣꯡꯉꯌꯦꯦ
ꯑ ꯅꯪ ꯍꯧꯖꯤꯛꯇꯛꯇ ꯅꯪ ꯊꯣꯡꯉꯦ ꯍꯥꯏꯗꯥꯏꯅꯦ
ꯑꯩ ꯊꯣꯡꯉꯦ ꯍꯥꯏꯕ ꯅꯠꯇꯦ ꯏꯃꯥ ꯊꯣꯡꯕ ꯃꯅꯥꯛꯇ ꯑꯩ ꯂꯩꯌꯦ ꯍꯥꯏꯕ
ꯈꯥꯏꯌꯦꯍꯦ ꯅꯪ ꯁꯤꯗꯤ
ꯈꯥꯏꯕ ꯍꯩꯇ꯭ꯔꯥ
ꯍꯩꯑ ꯍꯩꯌꯦ ꯑꯉꯥꯡꯅ ꯑꯍꯅ
ꯑꯉꯥꯡꯅꯦ ꯍꯥꯏꯔꯛꯈꯤꯅꯤ ꯅꯪ ꯑꯩ ꯑꯩꯉꯣꯟꯗ ꯈꯥꯏꯅꯤꯡꯗꯤ ꯀꯣꯜ ꯑꯗꯨꯝ ꯇꯧꯔꯣꯏ ꯅꯪ ꯑꯩꯒ ꯋꯥꯔꯤ ꯁꯥꯟꯅꯔꯝꯒꯅꯤ ꯑꯥ ꯁꯥꯟꯅꯅꯤꯡꯉꯝꯒꯅꯤ
ꯕ ꯌꯦꯡꯉꯗ꯭ꯔꯣ
ꯌꯦꯡꯒꯅꯤ ꯀꯩꯅꯣ
ꯀꯅꯥ ꯀꯅꯥꯅꯣ ꯅꯪꯗꯤ ꯍꯥꯏꯕꯗꯤ
ꯉꯁꯤ ꯏꯁꯄꯦꯟꯒ ꯄꯣꯔꯇꯨꯒꯜ
ꯑꯗꯣ ꯃꯤ ꯑꯇꯦꯟꯕꯕꯨ ꯁꯞꯄꯣꯔꯠ ꯇꯧꯕ꯭ꯔꯥ ꯑꯋꯥꯡ ꯆꯥꯎꯔꯕꯔꯥ
ꯑꯩꯗꯤ ꯋꯥꯡꯕꯅꯤꯅ ꯋꯥꯡꯕ ꯁꯞꯄꯣꯔꯠ ꯇꯧꯕ ꯇꯥꯔꯦꯅ
ꯑꯗꯨꯗꯤ ꯌꯥꯗ ꯃꯥꯟꯂꯤꯕ ꯍꯣꯏꯁꯦ
ꯑꯣ ꯅꯪꯗꯤ
ꯑꯇꯦꯟꯕ ꯃꯤꯕꯨꯅꯤ ꯇꯔꯥꯗ ꯅꯝꯕꯔ ꯇꯔꯥ
ꯅꯝꯕꯔ ꯇꯔꯥꯗ ꯀꯥꯏꯅꯤ ꯅꯪ ꯈꯣꯟꯖꯦꯜꯁꯦ ꯈꯪꯒꯗꯕ ꯃꯥꯜꯂꯦꯗ
ꯈ꯭ꯋꯥꯏꯗꯒꯤ ꯆꯥꯕ ꯅꯪꯅ ꯂꯩ ꯍꯥꯏꯕꯒꯤ ꯈꯔ ꯑꯅꯛꯄꯗ ꯏꯟꯅ ꯍꯧꯕꯗ
ꯑꯥ ꯑꯩꯁꯨ ꯑꯦꯟꯅ ꯍꯧꯕ ꯑꯃꯅꯣ ꯑꯌꯥꯃ ꯅꯃꯥ ꯑꯩꯈꯣꯏ ꯅꯛꯅꯔꯦ ꯀꯩꯅꯣ ꯑꯗꯨꯗꯤ
ꯅꯪꯒꯤ ꯂꯩꯐꯝꯗꯨꯗꯗꯤ ꯅꯠꯇꯦ ꯀꯤꯂꯣꯃꯤꯇꯔꯁꯦ ꯑ ꯑꯩꯀꯤ ꯑꯩ
ꯌꯥꯔꯦ ꯌꯥꯔꯦ ꯍꯥꯏ ꯍꯥꯏꯩꯖꯤꯜꯂꯛꯑꯅꯨ ꯍꯥꯏꯁꯤꯜꯂꯥꯛꯑ ꯑꯗꯨ ꯑꯩ ꯈꯪꯉꯤ ꯅꯪ ꯈꯪꯉꯖꯥꯅꯤ ꯑꯩ
ꯑꯦꯁ ꯌꯥꯝꯅꯌꯦꯀ
ꯎꯝ ꯊꯖꯗꯦ
ꯐꯥꯖꯔꯒꯦꯁ ꯇꯋꯦ
ꯚꯤꯗꯤꯑꯣꯣꯜ ꯚꯤꯗꯤꯑꯣ ꯀꯣꯜ ꯇꯧꯁꯤꯔꯣ ꯑꯩꯈꯣꯏꯗꯤ ꯀꯣꯜ ꯇꯧꯗꯕꯤꯗ
ꯌꯥꯕ꯭ꯔꯥꯅꯦ
ꯌꯥ ꯀꯩꯅꯣ ꯚꯗꯤꯑꯣ ꯀꯣꯜ ꯑꯣ ꯑꯗꯨꯗꯤ ꯃꯤꯅꯤꯠ ꯑꯩꯈꯣꯏꯅꯤ ꯋꯥꯔꯤ ꯁꯥꯕ ꯂꯣꯏꯔꯗꯤ ꯑꯃꯨꯛ ꯀꯣꯜ ꯇꯧꯔꯛꯀꯦꯀꯣ ꯑꯩ ꯚꯤꯗꯤꯑꯣ ꯀꯣꯜꯗ ꯌꯥꯏꯅ
ꯌꯥꯏ ꯌꯥꯏ
ꯅꯪ ꯍꯧꯖꯤꯛ ꯀꯅꯥ ꯀꯅꯥ ꯂꯩ
ꯑꯩꯗꯤ ꯏꯊꯟꯇ ꯂꯩꯑꯅ
ꯀꯔꯤꯒꯤ ꯅꯣꯏ ꯅꯅꯥꯛꯇ ꯑꯉꯥꯡ ꯃꯈꯣꯟ ꯇꯥꯏꯗ
ꯍꯣꯏ ꯑꯉꯥꯡꯕꯨꯗꯤ ꯌꯥꯝ ꯂꯩ ꯑꯍꯟꯗꯤ ꯂꯩꯇꯦ ꯍꯥꯏꯕꯅꯤ ꯆ
ꯁꯨꯁꯇ
ꯏꯆꯥ ꯂꯩꯔꯤꯉꯩ ꯅꯨꯄꯥ ꯂꯩꯇꯦ
ꯑꯣ ꯑꯩ ꯂꯩꯁꯤꯗꯤ
ꯆꯁ
ꯆꯁ ꯅ ꯍꯏꯁ ꯅ ꯑꯃꯅ ꯑ ꯑ ꯂꯀ ꯑꯃꯒ ꯅꯪ ꯅꯥꯊꯟꯇ ꯂꯩꯕ ꯃꯈꯨꯜ ꯅꯠꯇꯦ ꯃꯤ ꯌꯥꯝꯃꯦ
ꯑꯩꯈꯣꯏ ꯌꯨꯝ ꯃꯅꯥꯛꯀꯤ ꯃꯤ ꯑꯉꯥꯡꯁꯤꯡꯅꯤꯅ
ꯍꯥꯏꯖꯩꯜꯂꯅꯨ
ꯍꯥꯏꯖꯤꯟ ꯗꯦꯗ
ꯑꯗꯨꯗꯤ ꯍꯣꯔꯦꯟ ꯚꯤꯗꯤꯑꯣ ꯀꯣꯜ ꯇꯧꯁꯦ ꯍꯥ
ꯌꯥꯏꯅꯦ
ꯑꯩꯈꯣꯏꯅꯤ ꯈꯤꯇꯪ ꯍꯥꯏ
ꯌꯥꯏ ꯌꯥꯏ
ꯅꯪ ꯀꯔꯤ ꯇꯧꯕ ꯑꯗꯨꯗꯤ ꯍꯧꯖꯤꯛ
ꯍꯧꯖꯤꯛꯁꯦ ꯍꯤꯞꯂꯒ ꯂꯩꯌꯦ ꯍꯥꯏꯕ
ꯕꯣꯏ ꯀꯣꯟꯁꯨ ꯕꯤꯗꯤꯑꯣ ꯀꯁ ꯑꯅꯤ ꯎꯝ